ꯍꯜꯂꯣ꯫
ꯍꯜꯂꯣ꯫
ꯍꯜꯂꯣ꯫
ꯇꯥꯌꯦ ꯇꯥꯌꯦ꯫
ꯑꯧ ꯀꯩ ꯍꯥꯏꯒꯦ ꯐꯣꯟ ꯇꯧꯊꯣꯛꯇꯅ ꯇꯧꯔꯛꯏꯁꯤꯕꯣ꯫
ꯑꯗꯨꯝ ꯇꯧꯔ ꯏꯗꯨꯕꯨ ꯅꯪ ꯇꯧꯔꯛꯇ꯭ꯔꯒ꯫
ꯑꯩꯉꯣꯟꯗ ꯇꯥꯏꯅꯕꯤꯔꯣ꯫
ꯑꯁ ꯀꯩꯁꯨ ꯂꯩꯇꯦꯗ ꯁꯨꯝ ꯇꯧꯔꯛꯏꯅꯤꯗ꯫ ꯀꯩꯗꯧꯔꯝꯃꯤꯅꯣ꯫ ꯅꯨꯡꯉꯥꯏꯔꯤꯌꯦ꯫
ꯀꯃꯥꯏ ꯀꯃꯥꯏꯅ ꯍꯤꯡꯉꯤ ꯒꯦ ꯀꯩꯀꯩ ꯇꯧꯔꯤꯒꯦ ꯀꯩꯀꯩ ꯍꯣꯠꯅꯔꯤꯒꯦ꯫
ꯑꯩꯔꯣ꯫
ꯑꯥ꯫
ꯑꯩ ꯑꯩꯁꯦ ꯀꯔꯤꯝ ꯇꯧꯗꯦꯗ ꯍꯣꯏ ꯑꯉꯥꯡ ꯇꯨꯁꯟ ꯑꯅꯤ ꯑꯍꯨꯝꯕꯨꯗꯤ ꯇꯧꯔꯤ꯫
ꯑ ꯑꯉꯥꯡ ꯀ꯭ꯂꯥꯁ ꯀꯥꯌꯥꯀꯌꯥ꯫
ꯑꯉꯥꯡꯁꯦ ꯀ꯭ꯂꯥꯁꯁꯦ ꯎ ꯁꯤꯛꯁ ꯌꯥꯎꯔꯦ ꯊ꯭ꯔꯤ ꯌꯥꯎꯔꯦ꯫ ꯋꯥꯟ ꯌꯥꯎꯃꯥꯜ
ꯑꯣ꯫
ꯑꯉꯥꯡ ꯄꯨꯔꯥ ꯃꯑꯣꯡ ꯑꯝꯅꯤꯗ꯫
ꯑꯉꯥꯡ ꯄꯤꯛꯇ꯭ꯔꯨ ꯄꯤ ꯄꯗꯤ ꯌꯥꯎꯗꯦꯀꯣ꯫
ꯋꯥꯟ ꯍꯥꯏꯗꯨꯅꯤ
ꯑꯣ ꯋꯥꯟꯗꯨꯗꯤ ꯑꯗꯨꯝ ꯈꯔ ꯒ꯭ꯌꯥꯟ ꯇꯥꯔꯦꯗ ꯉꯥꯡꯅ ꯁꯛꯅꯕ ꯑꯗꯨꯝ ꯈꯔ ꯌꯥꯔꯝꯃꯅꯤ꯫
ꯀꯗꯥꯏꯗꯩ ꯒꯌ꯭ꯥꯟ ꯇꯥꯕꯅꯣꯗ ꯑꯉꯥꯡ ꯍꯥꯏꯔꯦꯗꯅ꯫
ꯎꯝ꯫
ꯑꯉꯥꯡꯁꯤꯡꯅ ꯁꯤꯡꯈ꯭ꯔꯦ ꯑꯍꯟꯗꯒꯤ꯫
ꯀꯩꯀꯩ ꯇꯧꯏꯅꯣꯕ꯫
ꯃꯣꯏꯅꯒ ꯑꯣꯏꯅ ꯇꯛꯁꯜꯂꯛꯏꯅꯦ ꯂꯥꯏꯔꯤꯛꯁꯦ ꯑꯣꯖꯥꯗ ꯑꯣꯏꯅ꯫
ꯀ꯭ꯂꯥꯁ ꯀꯌꯥꯏ ꯑꯉꯥꯡꯅꯅꯣ ꯇꯥꯛꯂꯛꯏꯁꯤꯅ꯫
ꯑꯁ ꯑꯉꯥꯡꯈꯩꯅ ꯑꯗꯨꯝ ꯀ꯭ꯂꯥꯁ ꯊ꯭ꯔꯤ ꯃꯣꯏ ꯑꯣꯏꯅ ꯍꯩꯄꯥ ꯁꯥꯖꯤꯜꯂꯛꯑꯦ ꯍꯥꯏꯕ꯫
ꯂꯥꯏꯛꯀ ꯇꯥꯛꯐꯝ
ꯍꯪꯉ ꯁꯤ ꯁꯤ ꯀꯥꯏꯖꯜꯂꯛꯀꯅꯤ ꯆꯨꯝꯕꯟꯁꯨ ꯅꯠꯇꯕ ꯃꯣꯏ ꯍꯥꯏꯗꯣꯏꯁꯦ
ꯑꯥ ꯀꯟꯅ ꯇꯥꯛꯏꯉꯥꯏꯗꯨꯗ ꯃꯔꯛ ꯊꯥꯠꯆꯜꯂꯛꯏꯕ
ꯉ ꯑꯣꯏꯅ ꯀ ꯇꯖ
ꯐꯨꯅꯤꯡ ꯉꯛꯇ꯭ꯔꯣ
ꯐꯨꯅꯤꯡꯅꯤ ꯀꯩꯅꯣꯅꯦ ꯍꯧꯖꯤꯛꯇꯤ ꯑꯉꯥꯡ ꯐꯨꯕꯁꯨ ꯌꯥꯗ꯭ꯔꯦꯗꯣ ꯑ ꯈꯨꯗꯤ ꯍꯏ
ꯄꯥꯕꯥ ꯊꯥꯖꯅꯤꯡꯕꯗꯣ
ꯋꯥ ꯑꯗꯨ ꯐꯨꯕꯗꯤꯕꯅ ꯇꯃꯤꯗ ꯑꯩꯈꯣꯏ ꯃꯦꯗꯥꯝꯗꯤ ꯀꯃꯥꯏ ꯀꯃꯥꯏꯅ ꯇꯧꯔꯤꯕ
ꯑꯩꯁꯨ ꯑꯉꯥꯡ ꯑꯅꯤ ꯑꯍꯨꯝ ꯇꯨꯏꯁꯟ ꯇꯧꯋꯦ ꯐꯤ ꯅꯨꯡꯁꯥꯗꯅ ꯏꯃꯨꯡꯒꯤ ꯆꯥꯛ ꯊꯣꯡꯕ ꯀꯣꯂꯤꯛ ꯋꯥꯏꯔꯝ ꯑꯩꯅ ꯍꯣꯠꯅꯖꯔꯤ ꯁꯤꯗꯩ ꯍꯦꯟꯕ ꯇꯧꯗꯦ
ꯀꯩꯒꯤꯅꯣ ꯊꯥꯕꯛ ꯂꯣꯏ ꯇꯧꯍꯜꯂꯤꯁꯦ ꯍꯣ
ꯑꯁ ꯇ꯭ꯔꯦꯅꯤꯡ ꯇꯧꯋꯅꯦ
ꯌꯨꯝ ꯄꯥꯟ ꯂꯝꯗꯥꯏꯒꯤ
ꯍꯣꯏ ꯍꯩꯇꯕꯤ ꯆꯠꯂꯗꯤ ꯑꯇ ꯇꯝꯕꯤꯔꯠꯇ꯭ꯔꯥ ꯍꯥꯏ ꯔꯅꯤꯗꯣ
ꯑꯗꯨꯅꯦ ꯍꯥꯏꯁꯦ ꯇꯧꯕꯗꯪ ꯇꯧꯕꯗꯪ ꯑꯐꯕ ꯊꯕꯛꯅꯤ ꯀꯣ ꯃ ꯃꯤ ꯁꯣ ꯁꯔꯨ ꯄꯨꯗꯤꯅꯦ ꯍꯦ ꯑ ꯈ꯭ꯋꯥꯏ ꯐꯥꯏ
ꯑꯣ ꯌꯨꯝꯗ ꯍꯩꯇꯕꯒꯤ ꯑꯩꯈꯣꯏ ꯃꯥꯅ ꯉꯥꯡꯕꯗꯨꯅ ꯐꯩꯕ ꯃꯤ ꯌꯨꯝꯗꯖꯔꯦ
ꯑꯗꯨ ꯌꯥ ꯆꯥꯏꯗꯤ ꯁꯥꯎꯕ ꯁꯥꯎꯅꯤꯡꯅꯤ ꯉ ꯈꯟꯅꯔꯨꯕꯖꯥꯕ ꯅꯠꯇꯕꯅꯤꯅ
ꯑ ꯠꯇꯕꯅꯤꯅ ꯌꯨꯝꯗꯗꯤ ꯏꯃꯥꯅꯦꯅ ꯈꯟꯅꯕ ꯌꯥꯏ
ꯁꯤꯐ ꯍꯧꯖꯤꯛ ꯀꯩꯅꯣꯝ ꯇꯧꯏꯅꯦ
ꯍꯥꯏ ꯗꯣꯏꯔꯤꯕꯅꯤ
ꯃꯧ ꯐꯠꯇꯕꯤ ꯆꯪꯉꯦ ꯂꯧꯐꯠꯇꯕꯤ ꯆꯪꯉꯦꯅ
ꯑꯐꯧꯎꯕꯤ ꯇꯧ ꯉꯝꯕꯤ
ꯍꯣꯏ ꯇꯧ ꯉꯕꯤꯌꯨ
ꯇꯥ ꯇꯣꯔꯕꯨꯟ ꯍꯦꯛꯇ
ꯀꯉꯥꯡ ꯀꯥ ꯀ ꯀ ꯀꯥ ꯀꯥꯔꯒꯦ
ꯑꯩꯒꯤ ꯁꯥꯇ꯭ꯔꯁꯦ ꯑꯃꯅ ꯀ꯭ꯂꯥꯁ ꯐꯥꯏꯚꯅꯦ ꯑꯃꯅ ꯀ꯭ꯂꯥꯁ ꯋꯥꯟꯅꯦ ꯑꯩꯒꯤꯁꯨ ꯑꯗꯣ ꯀ꯭ꯂꯥꯁ ꯋꯥꯟ ꯍꯥꯏꯁꯤꯁꯨ ꯌꯥꯝ ꯅꯧꯅ ꯇꯝꯕꯒꯤ ꯑꯉꯥꯡꯗꯣ ꯆꯍꯤꯒ ꯀ꯭ꯂꯥꯁꯀ ꯆꯥꯟꯅꯗꯦꯕ ꯀ꯭ꯂꯥꯁ ꯍ ꯀ꯭ꯂꯥꯁꯅ ꯉꯝꯕꯗꯨ ꯑꯣꯏꯕꯒꯤꯅꯦ ꯋꯥꯈꯟꯁꯦ ꯑꯉꯥꯡ ꯑꯣꯏꯔꯤꯕꯒꯤ ꯇꯥꯛꯄꯗ ꯌꯥꯝ ꯋꯥꯕꯗꯣ ꯂꯧꯁꯤꯟꯕ ꯉꯝꯗꯕꯒꯤ
ꯑꯗꯨꯃꯥꯏꯅ ꯑꯩꯁꯨ ꯑꯗꯨꯃ ꯌꯥꯎꯔꯤ ꯑꯗꯨꯃꯥꯏꯅ ꯇꯧꯕ ꯀꯥꯞꯐꯝ ꯀꯥꯎꯋꯦ
ꯑꯗꯨ ꯃꯥꯁꯦ ꯇꯥꯛꯑꯅꯤꯀꯣ ꯀꯟꯅ ꯃꯤꯅ ꯇꯥꯛꯏꯅꯦ ꯍꯥꯏꯁꯤꯦ ꯃꯥꯁꯦ ꯊꯣꯡꯅꯥꯎꯁꯤꯗ ꯃꯍꯥꯛꯛꯀꯥꯁꯦ ꯂꯩꯊꯣꯛꯑ ꯌꯦꯡ ꯂꯩꯊꯣꯛꯈ꯭ꯔꯅꯦꯕ
ꯌꯥꯕꯅꯤ ꯌꯥꯕ
ꯁꯤ ꯄꯔ ꯀꯥꯏꯅ
ꯃꯣꯏ ꯇꯥꯛꯇꯔꯤꯕ ꯃꯣꯏ ꯀꯔꯤꯝꯇ ꯇꯧꯔꯣꯏ
ꯎꯝ
ꯑꯗꯨꯝ ꯂꯩꯗꯤꯦ ꯃꯝꯃꯒ ꯇꯥꯇ꯭ꯕ
ꯑꯗꯩ ꯏꯕ ꯍꯧꯔꯣ ꯍꯥꯏ ꯏꯅꯕ ꯄꯤꯔꯤꯗ ꯄꯨꯡ ꯑꯃ ꯌꯦꯡ ꯂꯩꯔꯅꯤ
ꯀ ꯁꯨꯡꯉꯝ ꯌꯦꯡꯗ꯭ꯔꯤꯕ ꯍꯥꯏꯁꯦ
ꯑꯁ ꯃꯤꯅꯤꯠ ꯇꯔꯥꯃꯨꯛꯀꯁꯦ ꯐꯝꯃꯒ ꯇꯨꯃꯤꯟꯅ ꯃꯥꯥꯏ ꯏꯗꯣꯏ ꯄꯣꯠꯇꯣ ꯌꯦꯡꯉ ꯂꯩꯊꯣꯛꯈ꯭ꯔꯅꯦꯕ ꯏꯔꯣ ꯀꯩꯒꯤꯗꯧꯔꯦꯅ ꯏ꯭ꯔ ꯗꯤ ꯍꯥꯏꯔꯅꯤ ꯑꯗꯩꯗꯤ ꯌꯦꯛꯄ ꯍꯧꯔꯛꯑꯅꯤ ꯇꯞꯅ ꯇꯞꯅ ꯌꯦꯛꯂꯛꯑꯅꯤꯀꯣ ꯂꯣꯏꯔꯒ ꯑꯃꯨꯛ ꯎꯉꯞ ꯇꯨꯃꯤ ꯏꯟꯅ ꯐꯥꯝ ꯂꯩꯊꯣꯛꯈ꯭ꯔꯅꯤ ꯑꯁ ꯐꯨꯅꯤ
ꯄꯅ ꯄ ꯄꯨꯅ ꯉ ꯐꯒꯦ ꯗꯀꯣꯁꯦ
ꯑꯩꯈꯣꯏꯗꯤ ꯉꯥꯁꯤ ꯂꯨ ꯂꯨ ꯇꯧꯈꯤꯅꯤ ꯅꯗꯤ ꯇꯧꯗ ꯉ ꯈꯤꯇꯪ ꯉꯥꯏꯍꯥꯛ ꯂꯩꯔꯒ ꯌꯨꯝ ꯍꯥꯜꯂꯨꯒꯦ ꯇꯣꯏꯂꯦꯠ ꯂꯧ ꯆꯠꯂꯨꯒꯦꯅ ꯇꯧꯗ꯭ꯔꯣ
ꯇꯧꯏꯅꯦ
ꯂꯣꯏꯔꯦ ꯃꯣꯏ ꯆꯠꯄꯁꯦ ꯅꯣꯡꯃꯒꯤ ꯑꯗꯨ ꯌꯥꯎꯍꯧꯗ ꯌꯥꯕꯖꯗꯦ
ꯑꯁ ꯑꯃ ꯆꯠꯂꯤꯀꯥꯟꯗꯀꯣ ꯑꯃꯁꯨ ꯆꯠꯀꯦꯒ ꯍꯥꯏꯖꯤꯜꯂꯛꯀꯅꯤ ꯑꯗꯩꯗꯤ ꯌꯥꯔꯣꯏ ꯑꯃ ꯂꯥꯛꯑꯒ ꯑꯃ ꯆꯠꯀꯗꯝꯕꯅꯤ ꯍꯥꯏꯔꯅꯤꯀꯣ ꯑꯁ ꯑꯩ ꯈꯥꯡꯕ ꯉꯝꯗ꯭ꯔꯦ ꯑꯩ ꯋꯥꯔꯦ ꯇꯧꯗ ꯅꯦꯕ
ꯑꯣꯏꯔꯤꯖ
ꯑ
ꯑꯉꯥꯡ ꯄꯨꯡ ꯀꯌꯥꯗꯩ ꯄꯨꯡ ꯀꯌꯥ ꯍꯣꯂꯣ
ꯑꯉꯥꯡꯁꯦ ꯄꯨꯡ ꯑꯍꯨꯝꯗꯒꯤ ꯍꯧꯔꯀꯥꯟꯗ ꯑꯍꯨꯝ ꯍꯥꯏꯖꯦ ꯃꯣꯏꯅ ꯑꯍꯨꯝ ꯈꯥꯏꯂꯦꯨ ꯈ ꯍꯧꯔꯦ ꯃꯣꯏꯅ ꯑꯣꯏꯅ ꯄꯥꯏꯔꯦ ꯔꯨꯜ ꯦ ꯑꯩ ꯄ ꯑꯩ ꯉꯝꯗ꯭ꯔꯦ
ꯃꯣꯏ ꯄꯥꯝꯃꯤꯅꯤꯅꯦ
ꯑꯥ ꯃꯣꯏ ꯑꯄꯥ ꯃꯣꯏ ꯂꯥꯛ ꯃꯇꯝꯗ ꯍꯧꯔꯦ ꯑꯩꯅꯗꯤ ꯑꯍꯨꯝꯗ ꯍꯥꯏꯕꯅꯦꯕ ꯑꯗꯨꯒ ꯑꯍꯨꯝꯗꯩ ꯆꯞ ꯆꯥꯅ ꯂꯥꯛꯑꯕ ꯇꯤ ꯃꯔꯤꯡꯈꯥꯗ ꯂꯣꯏꯗꯕ
ꯑ
ꯃꯣꯏꯅ ꯄꯨꯡ ꯑꯃ ꯃꯈꯥꯏꯅꯦꯕꯀꯣ ꯃ ꯃꯇꯝꯖꯥꯏꯅ ꯇꯧꯗꯣꯏꯁꯦ ꯃꯣꯏꯅ ꯉꯟꯇꯥ ꯂꯥꯛꯑꯦ ꯉꯥ ꯂꯣꯏꯔꯦ ꯊꯦꯡꯉ ꯂꯥꯛꯑꯦ ꯊꯦꯡꯃ ꯇ ꯋꯥꯔꯦ
ꯑꯩꯈꯣꯏꯁꯨ ꯇꯧꯏꯤ ꯑꯍꯨꯝ ꯃꯈꯨꯥꯏ ꯑꯩꯁꯨꯦ ꯑꯍꯨꯝ ꯃꯈꯥꯏ ꯇꯧꯔꯤꯅꯤ ꯑꯥ
ꯑꯗꯣ ꯑꯌꯨꯛꯇꯒꯨꯝꯕ ꯇꯧꯈꯤꯕꯅꯗꯤ ꯐꯩꯀꯣ ꯇꯨꯏꯁꯟ ꯇꯧꯕꯁꯦ
ꯍ ꯅꯨꯡꯊꯤꯟꯗ ꯇꯔꯤꯕꯁꯦ ꯑꯩꯈꯣꯏ ꯁꯨꯝ ꯈꯤꯇꯪ ꯋꯥꯏꯁꯤꯜꯂꯤꯗꯅ ꯀꯈꯤꯩꯅꯣꯝ ꯊꯕꯛ ꯑꯃ ꯂꯩꯔꯤꯅꯤꯅ
ꯍꯣꯏ ꯊꯕꯛ ꯑꯃ ꯆꯠꯊꯣꯛꯅꯕꯁꯦ ꯑꯗꯨꯝ ꯅꯨꯡꯊꯤꯤꯟ ꯃꯇꯥꯡꯗ ꯇꯥꯕꯅꯤꯅ ꯄꯣꯠ ꯑꯃ ꯂꯩꯔꯨꯒꯦ ꯍꯥꯏ ꯇꯔꯁꯨ ꯃꯐꯝꯗꯨ ꯀꯟꯁꯤꯜ ꯂꯩꯌꯦꯕ ꯇꯨꯏꯁꯟ ꯂꯩꯌꯦꯅ ꯇꯧꯔꯒ
ꯑꯗꯗꯤꯁꯂ ꯑꯩꯕꯃ ꯃꯇꯝꯗꯣ ꯃꯥꯡꯉꯤꯅꯤꯅ ꯐ꯭ꯔꯤꯗ
ꯍꯣꯏ ꯑꯌꯨꯛꯇ ꯇꯧꯈꯤꯕꯅꯗꯤ ꯋꯥ ꯌꯥꯝ ꯁꯪꯉꯦ
ꯑꯗꯨ ꯇꯨꯏꯁꯟ ꯄꯩꯁꯥ ꯍꯥꯏꯔꯦ ꯄꯤꯅꯤꯡꯕ ꯄꯤꯅꯤꯡꯗꯕ ꯍꯣꯏ ꯃꯌꯨꯝꯗ ꯍꯥꯏꯔ ꯁꯦꯟꯅꯅꯤꯡꯗꯦ ꯑꯉꯥꯡꯈꯩ ꯇꯧꯍꯔꯤꯁꯦ
ꯆꯥꯗꯤꯦ ꯇꯨꯏꯁꯟ ꯊꯥꯔꯕꯅꯤꯅ ꯂꯩ ꯂꯩꯈ꯭ꯔꯅꯤ
ꯂꯩꯈ꯭ꯔꯦꯅꯤ ꯌꯨꯝꯗꯗꯤ ꯀꯔꯤꯝ ꯌꯦꯡꯕꯤꯗꯅ
ꯌꯦꯡꯗꯦ ꯃꯆꯥꯗꯨꯣ ꯀꯔꯤꯍꯣꯝ ꯋꯥꯞꯄꯤꯔꯛꯏ ꯇꯨꯏꯁꯟꯗꯩꯅ ꯀꯩ ꯍꯣꯝꯋꯔꯥꯛ ꯁ꯭ꯀꯨꯜꯗꯅ ꯀꯩ ꯍꯣꯝꯋꯔꯛ ꯕꯣꯏ ꯄꯨꯔꯛꯄ꯭ꯔꯥ ꯄꯨꯔꯛꯇꯕ꯭ꯔꯥ ꯑꯝꯇ ꯌꯦꯡꯗꯦ ꯑꯗꯨꯒ ꯑꯦꯛꯖꯥꯝꯒꯤ ꯔꯤꯖꯜ ꯍꯥꯏꯗꯣꯔꯛꯑꯒꯅ ꯑꯉꯥꯡꯁꯦ ꯃꯍꯥꯛ ꯅꯦꯝꯃꯦ
ꯅ ꯀꯝꯄ꯭ꯂꯦꯟ ꯇꯧꯕꯤꯗ꯭ꯔꯤꯕ
ꯏꯩꯅ ꯑꯉꯥꯡꯗꯨ ꯁꯤꯗ ꯁꯣꯜꯂꯤꯅꯦ ꯃꯣꯏꯅ ꯀꯩꯝ ꯌꯥꯎꯗꯕꯤꯗ ꯇꯨꯏꯁꯟ ꯆꯠꯂꯨꯕꯅꯤꯅ ꯍꯜꯂꯛꯑꯒ ꯕꯦꯛ ꯂꯥꯛ ꯂꯪꯁꯤꯟ ꯊꯝꯃꯝꯕꯗꯣ ꯑꯗꯨ ꯀꯩꯝ ꯍꯥꯏꯔꯣꯏꯕ
ꯍꯥꯏ ꯑꯗꯨꯗꯤ
ꯑ ꯋꯥꯔꯕꯟꯅꯅ
ꯃ ꯄꯥꯔꯃ ꯐꯩꯗ ꯂꯅ ꯕꯅ ꯊꯔꯅ ꯃꯟꯇ꯭ꯔ ꯀꯥꯝꯁꯤꯜꯂꯒ ꯍꯩꯍꯟꯕꯁꯨ ꯌꯥꯗꯗꯕꯒꯨꯝ ꯇꯧ
ꯃꯥꯅꯤ ꯃꯥꯅꯤ ꯁ꯭ꯀꯨꯜꯗ ꯇꯧꯔꯤꯅꯤ ꯦ ꯑ ꯄꯨꯡ ꯁ꯭ꯀꯨꯜ ꯆꯠꯂꯤꯁꯦ ꯄꯨꯡ ꯑꯍꯨꯝ ꯃꯔꯤꯒꯤ ꯆꯥꯡꯅꯦ ꯁ꯭ꯀꯨꯜꯗ ꯄꯨꯡ ꯑꯍꯨꯝ ꯃꯔꯤ ꯆꯪꯅ ꯇꯥꯜꯂꯛꯄ ꯄꯣꯠꯇꯨꯕꯨ ꯄꯨꯡ ꯑꯃ ꯃꯈꯥꯏꯗ ꯀꯃꯥꯏꯅ ꯇꯥꯛ ꯉꯝꯗꯣꯏꯅꯣ ꯂꯣꯏꯅꯃꯛ ꯑꯗꯨꯁꯨ
ꯑꯗꯨꯅꯦ ꯍꯥꯏꯔꯤꯁꯦ ꯃꯣꯏ ꯈꯜꯂꯤꯁꯦ ꯄꯨꯔꯥ ꯁꯞꯖꯦꯛꯇꯨꯁꯨ ꯑꯃꯨꯛꯈꯛ ꯇꯥꯛꯄ ꯅꯠꯇꯕ ꯑꯗꯨꯗꯦꯚꯏ ꯍꯂ ꯇꯔꯨꯛꯛꯇꯔꯦꯠ ꯇꯥꯔꯛꯄꯗꯨꯕꯨ ꯑꯩꯈꯣꯏꯅ ꯊꯥ ꯑꯅꯤ ꯑꯅꯤꯗ ꯑꯦꯛꯖꯥꯝ ꯇꯧꯔꯛꯑꯅꯤ ꯊꯒ ꯅꯅꯤ ꯄ ꯍꯥꯠ ꯃ ꯁꯥ ꯌꯥꯗꯥꯕꯣꯏꯕꯤꯈꯦ
ꯏꯆꯥꯁꯤꯡꯗꯨꯅ ꯒ꯭ꯌꯥꯟ ꯇꯥꯗꯅ ꯅꯣꯡꯃꯗ ꯀꯣꯏꯁꯜꯂꯛꯎ ꯍꯨꯡꯃꯔꯤꯒꯦꯕꯤꯤ ꯍꯋꯏ ꯑꯕꯣꯏꯗꯤ ꯐꯕ ꯀꯣꯏꯁꯟ ꯑꯃꯗ ꯅꯨꯃꯤꯠ ꯍꯨꯝꯅꯤ ꯆꯪꯒ꯭ꯌꯥ ꯍꯥꯏꯀ
ꯍꯥꯥꯕꯩꯖ ꯉꯥꯡ ꯉ ꯃꯤꯗꯣ ꯀ ꯐꯇ ꯐꯥꯇ ꯄꯁꯦꯅ
ꯍꯣꯡꯉꯥꯛꯄꯤꯤꯈ꯭ꯔꯗꯤ ꯎꯨꯡꯉ ꯉꯁꯤꯗꯤ ꯈꯔ ꯉꯟꯅ ꯆꯠꯂꯒ ꯌꯨꯝꯗ ꯉꯟꯇꯥ ꯇꯨꯝꯃꯨꯔꯣꯀꯣ ꯍꯥꯏꯕ ꯆꯞ ꯃꯥꯟꯅꯩ ꯄꯥꯗꯕꯤ ꯂꯥꯛꯑꯗꯧꯅꯤ ꯀꯩꯗꯧꯔꯦ ꯄꯥꯔꯛꯇ꯭ꯔꯗꯤ ꯇꯨꯝꯃꯦ ꯇꯨꯝꯃꯒ ꯂꯩꯊꯣꯛꯎ꯭ꯔꯦ ꯈꯨꯝꯃꯛꯇꯣꯏꯁꯦ
ꯑꯗꯨ ꯀꯌꯥ ꯅꯨꯡꯉꯥꯏꯗꯦꯅꯤ ꯃꯣꯏ ꯄꯁꯤ ꯍꯧꯖꯤꯛꯀꯥꯟꯁꯤ ꯌꯥꯝ ꯀ ꯃꯃꯄꯥꯥꯟꯁꯨ ꯍꯧꯖꯤꯛꯀꯥꯟꯁꯦ ꯑꯉꯥꯡꯁ ꯈꯨꯝꯕꯤꯗ꯭ꯔꯕ ꯑꯗꯨꯅꯁꯨ ꯇꯧꯔꯤꯁꯦ
ꯐꯨꯕꯤꯗ꯭ꯔꯕ
ꯍꯈꯣꯏ ꯃꯇꯝꯗꯨꯗꯗꯤ ꯄꯨꯔꯛꯄꯅꯤꯗꯅ ꯅ ꯃꯥꯥꯡꯉ ꯃꯥ ꯍꯨꯕꯗꯣ ꯏꯦ
ꯀꯒ ꯇꯥꯗ꯭ꯔꯗꯤ ꯆꯩ ꯄꯥꯏꯔꯒ ꯂꯥꯛꯄꯗꯣ
ꯑꯄꯤꯁ ꯁꯣꯒꯦ ꯏ ꯑꯗꯨꯝ ꯄꯗ ꯑꯗꯨ
ꯀꯜꯂ ꯀꯜꯂꯒ ꯌꯨꯝꯕꯥꯥꯎ ꯑꯗꯨꯝ ꯂꯥꯛꯄꯗꯣ
ꯑꯗꯨꯅꯤ ꯑꯗꯨꯛ ꯄꯤꯕ ꯃꯆꯥꯁꯤ ꯅꯨꯡꯁꯤꯕꯤꯔ ꯃꯥꯡꯍꯟꯕꯤꯔ
ꯈꯪꯗꯦ ꯅꯨꯡꯁꯤ ꯅꯨꯡꯁꯤꯕꯗ ꯍꯦꯃꯜꯂ ꯗꯤ ꯐꯔꯛ ꯇꯥꯔꯅꯤ
꯭ꯌꯥꯟ ꯇꯥꯗꯦꯗ ꯑꯉꯥꯡꯗꯨ ꯁꯨꯝ ꯇꯧꯕꯅ ꯑꯣꯏꯒꯔꯗꯤꯦꯗ ꯁꯨꯝ ꯇꯥꯛꯔꯛꯂꯤꯕ ꯑꯗꯨꯒꯤ ꯃꯇꯝꯁꯦ ꯃꯥꯡꯍꯟꯅꯤꯡꯗꯗꯅ
ꯍꯣꯏ ꯎꯝ ꯍꯩꯔꯛꯄꯁꯤꯡꯗꯨꯁꯨ ꯈꯔꯁꯨ ꯀꯥꯎꯗꯅꯕ ꯀꯥꯏꯅ
ꯍ ꯍ ꯇꯑꯣꯁ
ꯇꯧꯔꯒ ꯑꯗꯨꯝ ꯌꯥꯔꯦ
ꯦꯊꯟ ꯂꯩꯕꯤꯔꯦ ꯑꯉꯥꯡꯁꯤꯡ ꯂꯩꯊꯗ ꯑꯗꯨꯝ ꯑꯉꯥꯡꯁꯤꯡ ꯑꯗꯨꯝ ꯍ ꯂ ꯍꯣꯏ ꯑꯗꯨ ꯋꯥꯈꯜ ꯅꯨꯡꯉꯥꯏꯇꯕꯗꯤ ꯑꯗꯨ ꯐꯕꯅꯦ ꯇꯨꯏꯁꯟ ꯇꯨꯏꯁꯟ ꯂꯩꯈ꯭ꯔꯕꯅꯤ
ꯍ ꯍꯣꯏ ꯑꯩ ꯑꯇꯣꯞꯄ ꯆꯪꯗ꯭ꯔꯦ ꯇꯨꯏꯁꯟꯗ ꯑꯣꯏꯅ ꯁꯥꯎꯅꯤꯡꯉꯒ ꯂꯩꯔꯦ
ꯗꯛꯇꯥꯏꯗꯗꯤꯕ
ꯑꯣ ꯑꯗꯨ ꯁꯨꯝ ꯇꯧꯔꯛꯑꯝꯕꯅꯤꯗ ꯀꯔꯤꯝ ꯂꯩꯕ ꯅꯠꯇꯦꯗ ꯀꯨꯏꯔꯦ ꯁꯨꯝ ꯋꯥꯔꯤ ꯇꯥꯏ ꯈꯔ ꯇꯧꯁꯦꯅ
ꯍꯣꯏ ꯅꯨꯡꯉꯥꯏ ꯇ꯭ꯔꯣꯁꯨꯃꯥꯏꯅ ꯋꯥꯔꯤ ꯋꯥ ꯇꯥꯏ ꯈꯒ ꯇꯧꯕꯁꯤꯁꯨ
ꯑꯗꯨꯗ
ꯇꯥꯊꯣꯛ ꯇꯥꯁꯤꯟ ꯇꯧꯁꯤꯁꯦ ꯃꯔꯛ ꯃꯔꯛꯇ ꯑꯗꯨꯝ
ꯍꯣꯏ ꯂꯩꯖꯔꯣꯏꯖꯔꯦ
ꯐꯔꯦ ꯐꯔ
ꯍꯣꯏ
ꯑꯃꯦꯀꯣ
ꯑꯣ